ꯂ
ꯇꯥꯕ꯭ꯔꯣ
ꯑ ꯇꯥꯏ
ꯇꯨꯝꯔꯤꯕ
ꯎꯝ ꯏꯄꯥ ꯀꯂꯦ ꯑꯩꯗꯤ ꯂ ꯊꯨꯝꯁꯦ ꯇꯧꯔꯕ꯭ꯔꯥ ꯈꯪꯗ꯭ꯔꯦꯗ
ꯑꯦꯍ ꯀꯩꯁꯨ ꯀꯩꯁꯨ ꯋꯥꯅꯨ ꯂꯣꯛ ꯊꯨꯡꯕꯗꯤ ꯏꯂꯥꯏ ꯂꯥꯏꯅ ꯐꯍꯟꯕ ꯌꯥꯕꯅꯤ
ꯋꯥ ꯉꯥꯡꯕꯗꯣ ꯑꯩ ꯈꯣꯟꯗꯣ ꯁꯦꯡꯅꯔꯝꯃꯔꯣꯏꯕ ꯇꯥꯕꯗ
ꯍꯣꯏꯣꯏ ꯁꯦꯡꯉꯦ ꯁꯦꯡꯉꯦ ꯁꯦꯡꯉ ꯁꯦꯡꯗ꯭ꯔꯗꯤꯩꯅꯣ ꯀꯣꯜ ꯑꯩꯅ ꯑꯩ ꯀꯣꯜ ꯇꯧꯔꯛꯑꯣꯣꯏ ꯁꯦꯡꯗ꯭ꯔꯗꯤ ꯎꯝ ꯇꯥꯕ꯭ꯔ
ꯎꯝ ꯇꯥꯏꯌꯦ
ꯅꯈꯣꯟꯜ ꯁꯦꯡꯗ꯭ꯔꯗꯤ ꯑꯩ ꯀꯣꯜ ꯇꯧꯔꯛꯑꯣꯑꯣꯣꯏꯕ ꯅꯪ ꯅꯀꯣꯟ ꯁꯦꯡꯒ ꯍꯥꯏ ꯇꯧꯔꯛꯄꯅꯤ
ꯑ ꯁꯦꯝꯦꯡꯕ꯭ꯔ ꯁꯦꯡꯕ꯭ꯔꯣ
ꯁꯦꯡꯉ ꯁꯉꯦ ꯑꯁ ꯐ ꯁꯉ
ꯑ ꯁꯤꯔꯃꯔ ꯑꯣꯏꯅꯅ ꯊꯥꯖꯥꯏꯅ
ꯑꯗꯣ ꯅꯪ ꯀꯔꯝ ꯀꯥꯟꯗ ꯑꯩꯒꯤꯦ ꯑꯍꯥꯎꯕ ꯑꯃꯃꯛꯀ ꯊꯔꯥꯀꯗꯕ
ꯎꯝ ꯑꯩ ꯏꯝꯐꯥꯜ ꯂꯥꯎꯕ ꯀꯥꯟꯊꯔꯒꯦ
ꯑꯆꯥ ꯑꯆꯥ ꯅꯪ ꯀꯣꯂꯦꯖ ꯇꯝꯁꯦ ꯌꯨꯝꯗꯒꯤ ꯎꯝ ꯑꯩꯗꯤ ꯑꯩꯗꯤ ꯑꯁ ꯀꯩꯅꯣ ꯍꯥꯏꯔꯣꯏ ꯁꯨꯝ ꯅꯪꯅ ꯑꯍꯥꯎ ꯅꯪꯅ ꯄꯤꯖꯕꯗꯣ ꯅꯪꯅ ꯅꯪꯅ ꯄꯥꯝꯔꯒ ꯄꯤꯔꯛꯄꯗ ꯑꯩꯗꯤ ꯂꯧꯔꯒ ꯆꯥꯒꯦ ꯑꯗꯨꯗ ꯊꯝꯃꯣꯏ ꯄꯦꯟ ꯑꯗꯨꯗ ꯊꯃꯣꯏ ꯊꯝꯃꯣꯏ ꯄꯦꯟ ꯍꯧꯧꯒꯦ ꯑꯗꯨꯗ
ꯑꯁ ꯋꯥꯔꯤꯗꯤ ꯀꯥꯏꯒꯤꯦ ꯇꯧꯑꯣꯏꯍꯦ
ꯑꯦ ꯏ ꯀꯥꯏꯅꯨ ꯏ ꯀꯥꯏꯅꯨ ꯗꯕꯨꯡꯒꯨꯝꯕꯅꯤ ꯍꯥꯏꯅ ꯈꯜꯂꯨꯀꯣ
ꯎꯝ ꯁꯛ ꯀꯥꯏꯒꯤ ꯇꯧꯋꯦꯕ ꯊꯃꯣꯏꯗꯤꯀꯣ
ꯑ
ꯋꯥ ꯉꯥꯡꯕꯗꯤ ꯍꯩꯌꯦꯕ ꯑꯗꯨꯝ
ꯑꯩꯅ ꯅꯪꯒꯤ ꯄꯥꯎ ꯇꯥꯕꯗ ꯅꯣꯏ ꯌꯨꯝꯁꯦ ꯅꯨꯄꯥ ꯂꯩꯇꯦ ꯍꯥꯏꯔꯗꯤ ꯅꯪꯕꯨ ꯍꯦꯛ ꯂꯧꯁꯤꯜꯂꯒ ꯅꯣꯏ ꯌꯨꯝꯒꯤ ꯅꯨꯄꯥ ꯑꯩ ꯑꯣꯏꯁꯤꯔꯥ ꯍꯥꯏꯅ ꯈꯜꯂꯤꯅꯦ ꯑꯩꯗꯤ
ꯍꯣꯏ ꯅꯍꯅ ꯌꯥꯔꯗꯤ ꯌꯥꯏꯅꯦ ꯑꯗꯤ
ꯅꯃꯥꯟ ꯅꯨꯄꯥꯅꯤ ꯌꯥꯗ꯭ꯔꯗꯤ ꯑꯃꯨꯛ ꯐ꯭ꯔꯦꯃ ꯕꯦꯔꯥ ꯂꯩꯗ꯭ꯔꯣꯏ ꯂꯩꯔꯣꯏꯗ꯭ꯔꯣ
ꯏꯁ ꯏꯃꯥ ꯏꯄꯥ ꯍꯈꯣꯏꯗꯤ ꯄꯨꯔꯛꯑꯣ ꯍꯥꯏꯔꯒ ꯂꯩꯕꯅꯦ ꯑꯗꯣ ꯅꯣꯏꯒꯤ ꯏꯃꯨꯡꯅ ꯌꯥꯗ꯭ꯔꯗꯤ ꯍꯥꯏꯕꯅꯤ
ꯀꯥꯏꯔꯦ ꯑꯩꯗꯤ ꯏꯌꯥ ꯌꯥꯕꯅꯦ ꯑꯗꯨ ꯑꯣꯏꯔꯕꯣ ꯂꯕꯨ ꯂꯧꯔꯗꯤ ꯅꯣꯏ ꯌꯨꯝꯗ ꯂꯩꯗꯣꯏꯔꯥ ꯑꯩꯈꯣꯏ ꯌꯨꯝꯗ ꯂꯩꯗꯣꯏꯔꯥ
ꯑꯩꯈꯣꯏ ꯌꯨꯝ ꯂꯩꯗꯣꯏꯅꯦ ꯑꯗꯨ ꯍꯥꯏꯕꯅꯦ ꯑꯩꯗꯤ
ꯀꯥꯏꯗꯦꯍꯦ ꯅꯨꯄꯤꯒꯤ ꯄꯨꯟꯁꯤꯗ ꯑꯗꯨ ꯑꯗꯨꯃꯥꯏꯅ ꯑꯗꯨꯃꯥꯏꯅ ꯈꯜꯗꯤ ꯌꯥꯔꯣꯏꯀꯣ
ꯃꯤꯅ ꯉꯁꯥꯏꯗꯒꯤ ꯍꯥꯏꯔꯤꯕꯗꯣ ꯑꯗꯨꯅꯤꯅꯦ
ꯀꯥꯏꯔꯦ ꯑꯗꯨ ꯑꯗꯨ ꯌꯥꯔꯣꯏ
ꯑꯦ ꯌꯥꯕꯅꯤꯍꯦ ꯃꯤ ꯅꯨꯄꯤ ꯍꯣꯏꯏꯨꯝꯅ ꯂꯩꯕꯁꯨ ꯌꯥꯕꯅꯦꯍ
ꯑꯁ ꯀꯥꯏꯔꯦ ꯑꯗꯨꯗꯤ ꯑꯗꯨꯗꯤ ꯌꯥꯗꯦꯍꯦ
ꯅꯨꯄꯤꯈꯣꯏ ꯏꯃꯨꯡ ꯑꯃꯨꯛ ꯀꯣꯟꯕꯁꯨ ꯂꯩꯕꯅꯦꯕ ꯅꯨꯄꯥ ꯑꯩꯈꯣꯏ ꯍꯥꯏꯗꯤ ꯅꯨꯄꯥꯗꯣ ꯌꯥꯝꯃꯗꯤ ꯑꯗꯨꯝ ꯇꯣꯉꯥꯟꯅ ꯆꯥꯕꯁꯨ ꯂꯩꯌꯦꯗꯅ ꯑꯗꯨꯀꯥꯟꯗ
ꯂꯩꯏ ꯂꯩ ꯃꯥꯅꯦ ꯃꯥꯅꯦ ꯑꯗꯨꯕꯨ ꯑꯩꯕꯕꯨ ꯑꯩꯒꯤ ꯏꯟꯇꯔꯦꯁꯀꯤꯗꯤꯀꯣ ꯑꯩꯒꯤ ꯏꯟꯇꯔꯦꯁꯀꯤ ꯃꯇꯨꯡ ꯏꯟꯅꯗꯤ ꯑꯩꯗꯤ ꯑꯩꯕꯨ ꯍꯦꯛ ꯅꯨꯄꯤ ꯊꯤꯔꯗꯤ ꯑꯩꯒꯤ ꯌꯨꯝꯗ ꯅꯨꯡꯉꯥꯏꯅ ꯑꯩꯒꯤ ꯌꯨꯝꯗ ꯊꯝꯒꯗꯕꯅꯤ ꯕꯤꯒꯤ ꯌꯨꯝꯗ ꯂꯩꯕꯗꯨ ꯑꯦꯁ ꯑꯣ ꯃꯔꯛ ꯃꯔꯛꯇꯗꯤ ꯆꯠꯄ ꯌꯥꯏꯕꯀꯣ
ꯎꯝ
ꯑꯗꯨ ꯑꯣꯏꯔꯁꯨ ꯂꯩꯗꯅ
ꯑꯩꯗꯤ ꯑꯩꯒꯤ ꯌꯨꯝꯗ ꯑꯗꯨꯝ ꯂꯥꯏꯍꯟꯅꯤꯡꯉꯤꯅꯦ
ꯀꯥꯏꯗꯅꯦ ꯇꯗꯨꯗꯤ ꯌꯥꯗꯣ ꯃꯥꯥꯟꯗ ꯍꯦ ꯃꯔꯛ ꯃꯔꯛꯇ ꯀꯣꯏꯔꯛꯄꯒꯨꯝꯕ ꯑꯗꯨꯒꯨꯝꯕꯗꯤ ꯌꯥꯌꯦꯕꯀꯣ ꯗꯕ ꯅꯣꯏꯔꯣꯝꯗꯣ ꯑꯗꯨꯝ ꯂꯩꯔꯒ ꯍꯤꯡꯁ ꯍꯥꯏꯔꯗꯤ ꯑꯩ ꯀꯩ ꯀꯥꯏꯗꯅ ꯅꯨꯄꯥꯅꯕꯨ ꯅꯨꯄꯤ ꯅꯨ ꯄꯄꯤ ꯂꯧꯕ ꯃꯒꯨꯟ ꯂꯩꯔ ꯂꯩꯔꯣꯏꯅꯤꯩ ꯑꯗꯨꯗꯤ ꯅꯠꯇ꯭ꯔ
ꯍ ꯃꯤ ꯌꯥꯕꯅꯤꯍꯦ ꯅꯪꯅꯕꯨ ꯌꯥꯔꯗꯤ ꯅꯣꯏꯅꯃꯛ ꯑꯩꯈꯣꯏꯅ ꯌꯥꯔ ꯍꯥꯏꯗꯤ ꯑꯗꯨꯝ ꯌꯥꯔꯦ ꯀꯥꯏꯅ
ꯑꯩꯁꯨ ꯈ꯭ꯋꯥꯏꯗꯒꯤ ꯑꯇꯣ ꯑꯇꯣꯝꯕ ꯑꯣꯏꯕꯅꯤꯅ ꯏꯃꯥ ꯏꯄꯥꯗꯣ ꯑꯩꯅ ꯌꯦꯡꯍꯧꯗ꯭ꯔꯗꯤ ꯀꯅꯥ ꯌꯦꯡꯍꯧꯅꯤ ꯑꯗꯨꯒꯤ ꯃꯤꯗꯥ ꯋꯥꯔꯤꯗ
ꯌꯥꯅꯣ
ꯑꯩꯈꯣꯏ ꯅꯨꯄꯥ ꯃꯉꯥ
ꯑꯗꯨꯝ ꯑꯁ ꯅꯨꯄꯥꯥꯝꯃꯤꯦꯛ ꯍꯥꯏ ꯑꯩꯈꯣꯏꯒꯤ ꯑꯃ ꯄꯤꯔꯛꯑꯣ
ꯑꯩ ꯑꯩ ꯑꯣꯏꯔꯝꯅꯤ ꯑꯗꯨꯗꯤ
ꯑꯩꯣꯏ ꯅꯨꯄꯤ ꯉꯥꯛꯇꯅꯦꯕ ꯅꯨꯄꯤ ꯃꯔꯤꯅꯦꯕ ꯑꯗꯨꯒ ꯑꯩꯈꯣꯏꯒꯤ ꯅꯨꯄꯥ ꯑꯃ ꯄꯤꯔꯛꯑꯕ
ꯅꯪ ꯅꯪꯅ ꯅꯪꯅ ꯀꯌꯥ ꯁꯨꯕꯅꯣ
ꯑꯩꯅ ꯑꯍꯨꯝ ꯁꯨꯕ
ꯑꯣ ꯑꯍꯨꯝꯁꯨꯕ
ꯎꯝ
ꯎꯝ ꯑ ꯌꯦꯡꯁꯤꯀꯣ ꯃꯑꯣꯡꯗꯣ ꯑ
ꯅꯪꯗ ꯀ ꯑꯁꯨꯍꯦꯕ
ꯑꯩꯗꯤ ꯂꯥꯁ ꯁꯨꯏꯅꯦ ꯂꯥꯁ ꯑꯣꯏꯅꯦ
ꯑꯁ ꯀꯔꯤꯒꯤ ꯂꯥꯁ ꯑꯣꯏꯕ꯭ꯔꯣ
ꯑꯁ ꯈꯪꯗ꯭ꯔꯦ ꯑꯩꯁꯨ ꯃꯣꯏꯅ ꯄꯣꯛꯄꯗꯣ ꯀꯃꯥꯏꯅ ꯄꯣꯛꯄ꯭ꯔ ꯑꯩꯕꯨ ꯀꯥꯏꯗꯣꯏꯅꯣ ꯃꯣꯏꯅ ꯃꯣꯏꯅ ꯀꯩꯅꯣ ꯇꯧꯔꯒ ꯂꯩꯕꯅꯤꯅꯀꯣ ꯍꯥꯏꯗꯤ ꯍꯥꯏꯅꯤꯡꯉꯥꯏ ꯂꯩꯇ꯭ꯔꯦ
ꯎꯝ ꯎꯝ ꯅꯪꯁꯦ ꯂꯥꯁ ꯑꯣꯏꯦꯗꯤ ꯐꯔꯥꯛ ꯇꯥꯔꯦꯅꯦ ꯅꯪꯁꯦ
ꯅꯨꯄꯥꯒꯤ ꯑꯩꯅ ꯂꯥꯁ ꯑꯣꯏꯕꯀꯣ
ꯎꯝ ꯑꯗꯨꯅꯦ ꯅꯪꯅ ꯅꯣꯏ ꯏꯃꯨꯡꯗꯣ ꯂꯧꯒꯗꯕꯅꯦꯕ ꯅꯣꯏ ꯃꯃꯥ ꯅꯨꯄꯥꯗꯨ ꯌꯣꯛꯀꯗꯕꯅꯦꯕ
ꯃꯥꯅꯦ ꯃꯥꯅꯦ
ꯑꯁ ꯎꯄꯥꯏ ꯂꯩꯇ꯭ꯔꯤꯅꯦ ꯑꯗꯨꯗꯤ
ꯑꯩꯈꯣꯏꯒꯤ ꯆꯠꯅꯕꯤꯗꯤ ꯆꯠꯅꯕꯤꯒꯤ ꯏꯟꯅꯗꯤ ꯑꯇꯣꯝꯕꯅ ꯌꯣꯛꯀꯗꯕꯅꯤ ꯍꯥꯏꯕꯃꯛꯕꯨꯗꯤ ꯂꯩꯈꯤꯕꯀꯣ
ꯎꯝ
ꯑꯗꯨ ꯑꯣꯏꯔꯁꯨ ꯂꯩꯗꯅ
ꯎꯝ
ꯁꯨꯝ ꯑꯩꯈꯣꯏꯁꯨ ꯃꯣꯏꯅ ꯑꯩꯈꯣꯏ ꯑꯉꯥꯡ ꯃꯇꯝꯗꯒꯤ ꯐꯖꯅ ꯌꯣꯒ ꯑꯃꯒ ꯑꯩꯈꯣꯏꯁꯨ ꯈꯔ ꯃꯣꯏꯕꯨ ꯃꯇꯦꯡ ꯈꯔ ꯇꯧꯔꯛꯇ꯭ꯔꯤ ꯑꯩꯈꯣꯏꯁꯨ ꯌꯥꯗ꯭ꯔ ꯑꯗꯨꯅ ꯑꯗꯨꯒꯅꯤꯗ
ꯎꯝ ꯑꯗꯨꯝ ꯑꯇꯣꯡꯕꯅ ꯂꯧꯒꯗꯕ ꯃꯥꯜꯂꯦ ꯑꯩꯗꯤ ꯑꯩꯗꯤ ꯑꯍꯟꯁꯤꯡꯗꯤ ꯅꯨꯄꯤ ꯁꯤꯁꯨ ꯑꯗꯨꯝ ꯍꯥꯟꯅ ꯂꯧꯈ꯭ꯔꯅꯤ ꯊꯤꯈ꯭ꯔꯅꯤ ꯑꯗꯨ ꯇꯣꯉꯥꯟ ꯇꯣꯉꯥꯟꯅ ꯃꯊꯥꯡ ꯃꯊꯥꯡ ꯑꯗꯨꯝ ꯆꯥꯈ꯭ꯔꯅꯤ
ꯎꯝ
ꯑꯇꯣꯕꯗꯤ ꯂꯥꯁꯇ ꯑꯗꯨꯝ ꯊꯤꯕ ꯇꯥꯏ ꯑꯗꯨꯅ
ꯑꯩꯈꯣꯏꯗꯤ ꯍꯧꯖꯤꯛꯀꯤ ꯍꯧꯖꯤꯛ ꯐꯥꯎꯗꯤꯀꯣ
ꯎꯝ
ꯑꯌꯥꯝꯕ ꯑꯅꯤꯗꯣ ꯅꯨꯄꯤ ꯑꯌꯥꯝꯕ ꯑꯍꯨꯝꯗꯣ ꯇꯥꯕ꯭ꯔ
ꯎꯝ ꯇꯥꯏꯌꯦ
ꯑꯌꯥꯝꯕ ꯑꯍꯨꯝꯗꯨ ꯅꯨꯄꯤ ꯅꯨꯄꯤ ꯀꯩꯅꯣ ꯂꯩꯈ꯭ꯔꯦꯕꯣ ꯑꯗꯨ ꯑꯣꯏꯔꯁꯨ ꯑꯩꯈꯣꯏꯗꯤ ꯄꯨꯟꯅ ꯆꯥꯃꯤꯟꯅꯩꯗ ꯃꯆꯥ ꯑꯅꯤ ꯑꯍꯨꯝ ꯁꯨꯔꯦ ꯑꯗꯨꯁꯨ ꯑꯩꯈꯣꯏꯗꯤ ꯄꯨꯂꯞ ꯑꯗꯨꯝ ꯆꯥꯔꯒ ꯂꯩ ꯍ
ꯎꯝ ꯎꯝ
ꯑꯃꯔꯣꯝꯗ ꯍꯥꯏꯔꯗꯤ ꯌꯥꯝ ꯐꯩꯀꯣ ꯁꯨꯃꯥꯏ ꯗꯣꯛꯞꯁꯦ
ꯎꯝ ꯑꯩꯈꯣꯏ ꯏꯆꯦ ꯑꯃ ꯏꯅꯦ ꯑꯩ ꯃꯆꯥ ꯀꯣ ꯅꯣꯏꯒꯤꯗ꯭ꯔꯥ ꯑꯇ ꯌꯨꯝ ꯄꯥꯟꯕꯅꯦꯕ ꯀꯨꯏꯗ꯭ꯔꯦ ꯉꯔꯥꯡ ꯎ ꯂꯥꯁ ꯂꯥꯁ ꯋꯤꯛꯇꯨꯅꯦ ꯃꯥꯅ ꯌꯨꯝ ꯄꯥꯟꯈꯤꯕꯗꯣ ꯑꯗꯣ ꯃꯣꯏ ꯅꯨꯄꯥꯈꯣꯏꯒꯤ ꯏꯃꯨꯡꯁꯨ ꯃꯔꯤ ꯑꯣꯏꯌꯦ ꯃꯉꯥ ꯑꯣꯏ ꯍꯥꯏꯌꯦ ꯖꯤꯕꯅꯗ ꯑꯗꯣ ꯏꯆꯦꯒꯤꯗꯨꯅ ꯂꯥꯁ ꯂꯥꯁ ꯍꯥꯏꯕ꯭ꯔꯥ ꯇꯧꯕꯅꯦꯕ ꯑꯗꯣ ꯃꯣꯏ ꯑꯍꯟꯁꯤꯡꯗꯤ ꯂꯣꯏꯅ ꯅꯨꯄꯤ ꯊꯤꯈ꯭ꯔ ꯈꯔ ꯃꯥꯜꯂꯦ ꯑꯗꯣ ꯃꯌꯥꯏꯒꯤ ꯅꯨꯄꯤꯁꯦ ꯎꯝ ꯔꯔꯦꯁꯔꯥ ꯊꯕꯛ ꯌꯥꯝ ꯁꯨꯅꯤꯡꯗꯦ ꯊꯕꯛ ꯌꯥꯝ ꯁꯨ ꯅꯤꯡꯗꯦ ꯑꯗꯨꯒ ꯆꯥꯛ ꯌꯦꯟꯁꯥꯡꯒꯨꯝꯕꯁꯨ ꯁꯨꯛ ꯊꯣꯡ ꯊꯣꯡꯗꯦ ꯍꯥꯏꯅ ꯃꯅꯦꯝꯕꯣꯛꯅ ꯍꯥꯏꯌꯦ ꯍꯩꯌꯦ ꯏꯆꯦ ꯑꯩꯉꯣꯟꯗ ꯏꯆꯦ ꯌ ꯌꯨꯝ ꯄꯥꯟꯈꯤꯕꯗꯣ ꯑꯗꯨꯗ ꯍꯥꯏꯕ ꯑꯗꯨ ꯃꯅꯦꯝꯕꯣꯛꯀꯤ ꯁꯦꯕꯥ ꯇꯧꯅꯤꯡꯗꯦ ꯑꯗꯣ ꯏꯃꯧ ꯂꯥꯛꯑꯒ ꯃꯅꯦꯝꯕꯣꯛꯀꯤ ꯁꯦꯕꯥ ꯇꯧꯕꯤꯒꯦ ꯍꯥꯏꯒꯔ ꯁꯦꯕꯥ ꯇꯧꯕꯤꯒꯦꯁꯨ ꯈꯪꯒꯦ ꯑꯗꯨ ꯃꯅꯦꯝꯕꯣꯛꯅ ꯃꯃꯥꯎꯒꯤ ꯁꯦꯕꯥ ꯇꯧꯕꯤꯔꯒ ꯂꯩꯔꯦꯅ ꯍꯥꯏ ꯍꯥꯏꯕ ꯃꯦꯆꯤꯟꯁꯨ ꯌꯥꯝ ꯀꯜꯂꯦ ꯍꯥꯏꯌꯦ ꯑꯗꯨꯅꯤ ꯅꯨꯄꯤꯗꯣ ꯃꯌꯥꯏꯒꯤ ꯅꯨꯄꯤꯗꯣ
ꯎꯝ
ꯑꯗꯨ ꯏꯆꯦꯅ ꯁꯨꯃꯥꯏꯅ ꯍꯥꯏꯔꯛꯄꯒꯤ ꯑꯩꯁꯨ
ꯎꯝ ꯑꯩꯗꯤ ꯑꯩ ꯅꯪꯕꯨ ꯅꯪꯕꯨ ꯑꯃꯨꯛꯀ ꯂꯧꯁꯤꯜꯂꯁꯤꯔꯥ ꯍꯥꯏꯅ ꯈꯜꯂꯤꯏꯅꯦ ꯋꯥꯈꯜꯁꯦ ꯍꯨꯝ ꯍꯨꯝ
ꯀꯔꯤ
ꯅꯪꯕꯨ ꯅꯪꯕꯨ ꯂꯧꯁꯤꯟꯕꯅ ꯐꯒꯗꯧꯔꯦ ꯍꯥꯏꯅ ꯈꯜꯂꯤꯅꯦ ꯑꯩꯗꯤ
ꯀꯔꯤꯒꯤꯅꯣ ꯍꯥꯏꯁꯦ
ꯑꯁ ꯋꯥꯈꯜ ꯏꯇꯥ ꯇꯥꯗꯦꯅꯦ ꯅꯪꯁꯨ ꯐꯨ ꯍꯣꯏ ꯌꯨꯝꯗ ꯅꯪꯕꯨ ꯅꯪꯕꯨ ꯂꯧꯔꯒ ꯑꯩꯕꯨ ꯅꯪꯕꯨ ꯄꯨꯁꯜꯂꯒ ꯊꯝ ꯊꯝꯁꯤꯔꯥ ꯍꯥꯏꯅ ꯑꯃꯨꯛ ꯈꯜꯂꯤ ꯍꯥꯏꯕ ꯑꯩꯅ ꯍꯥꯏꯗꯤ
ꯑꯦ ꯑꯦꯍꯦ ꯍꯦ ꯍꯦ ꯍꯦ
ꯋꯥꯔꯤꯗꯣ
ꯈ ꯀꯔꯤ ꯇꯧꯗꯦꯗ
ꯍꯥ
ꯑꯦ
ꯅꯪꯕꯨ ꯌꯥꯔꯗꯤ ꯑꯩꯁ ꯑꯩꯗꯤ ꯍꯦꯛꯇ ꯂꯧꯁꯤꯟꯕ ꯌꯥꯕꯅꯤꯅꯦ
ꯎꯝ ꯑꯩꯗꯤ ꯅꯪꯅꯕꯨ ꯌꯨꯝꯗ ꯂꯩꯕ ꯌꯥꯔꯗꯤ ꯑꯗꯨꯝ ꯌꯥꯔꯦ
ꯀꯥꯏꯗꯩ ꯅꯣꯏ ꯌꯨꯝꯗ ꯂꯩꯕꯗꯨꯗꯤ ꯐꯔꯛ ꯇꯥꯅꯤ ꯍꯤ ꯍꯤ ꯅꯨꯄꯤꯅꯕꯨ ꯅꯨꯄꯥꯅꯕꯨ ꯅꯨꯄꯤ ꯂꯧꯕꯗ ꯅꯨꯄꯤ ꯌꯨꯝꯗ ꯂꯩꯌꯦ ꯍꯥꯏꯕ ꯀꯔꯝꯕ ꯄꯥꯎꯇꯥꯛꯗ ꯇꯥꯈ꯭ꯔꯕꯣ
ꯃꯥ ꯕꯣ ꯑꯁ ꯌꯥꯎꯕꯅꯤꯅꯦ
ꯀꯌꯥꯗꯩꯅ ꯍꯦ
ꯎꯝ ꯇꯨꯝ ꯂꯩꯕꯅꯦ ꯈꯣꯏ ꯈꯨꯟꯗꯁꯨ ꯐꯤꯂꯝꯗꯁꯨ ꯑꯗꯨꯝ ꯎꯔꯤꯕꯗꯣ ꯑꯥ
ꯐꯤ ꯑꯁ ꯐꯤꯂꯝꯒꯤ ꯋꯥꯔꯤꯗꯣ ꯇꯣꯛꯈ꯭ꯔꯣꯗ
ꯏꯃꯥ ꯏꯄꯥꯈꯣꯏꯗꯤ ꯌꯥꯝ ꯍꯔꯥꯎꯗꯣꯏꯅꯦ ꯂꯥꯛꯄꯨ ꯂꯥꯛꯑꯗꯤ
ꯅꯣꯏ ꯅꯪ ꯅꯣꯏ ꯁꯣꯝꯗꯒꯤ ꯑꯁ ꯅꯪ ꯋꯥꯔꯤꯒꯤ ꯃꯇꯨꯡ ꯏꯟꯅꯗꯤ ꯅꯪꯕꯨ ꯂꯧꯔꯤꯗꯤ ꯋꯥꯔꯤꯁꯤ ꯌꯥꯝ ꯅꯨꯡꯉꯥꯏꯗꯧ ꯃꯥꯜꯂꯤꯅꯦ
ꯑꯗꯨꯕꯨ ꯑꯩꯈꯣꯏꯒꯤ ꯈꯣꯏꯒꯤ ꯆꯠꯅꯕꯤꯒꯤ ꯃꯇꯨꯡ ꯃꯇꯨꯡꯏꯟꯅ ꯑꯃꯨꯛꯀ ꯌꯦꯡꯁꯜꯂꯨꯕꯗꯗꯤ ꯁꯨꯃꯥꯏꯅ ꯇꯧꯕꯗꯤ ꯌꯥꯗꯤ ꯌꯥꯗꯧ ꯃꯥꯟꯗꯕꯀꯣ
ꯎꯝ ꯅꯪꯗꯤ ꯌꯥꯗꯧ ꯃꯥꯟꯗ꯭ꯔꯦꯗ ꯑꯇꯣꯝꯕ ꯑꯣꯏꯕꯅꯤꯅ
ꯅꯣꯏ ꯅꯣꯏꯕꯨ ꯂꯧꯔꯗꯤ ꯑꯩꯈꯣꯏ ꯌꯨꯝꯗ ꯂꯩ ꯇꯥꯕꯅꯤꯅ ꯀꯩꯅꯣ ꯀꯔꯝꯕ ꯅꯨꯄꯤ ꯁꯥ ꯆꯥꯕ ꯂꯥꯛꯑꯅꯤ ꯍꯥꯏꯒꯦ
ꯅꯨꯄꯥꯥ ꯊꯤꯌꯤꯅꯤ ꯑꯩꯗꯤ ꯑꯍꯥ ꯍꯥ ꯍꯥ ꯍꯥ ꯑꯥ
ꯀꯥꯏꯗꯩꯅꯍꯦ ꯌꯥ ꯌꯥꯔꯣꯏꯗꯣ
ꯈꯣꯏ ꯌꯨꯝꯗ ꯄꯨꯁꯤꯜꯂꯛꯇꯣꯏꯅꯦ ꯍꯥ ꯍꯥ ꯍꯥ ꯍꯥ
ꯀꯥꯏꯗꯩꯍꯦ ꯑꯗꯨꯕꯨ ꯑꯗꯨꯃꯥꯏꯅ ꯇꯧꯕ ꯌꯥꯕ ꯄꯥꯛ ꯂꯩꯔꯣꯀꯣ ꯄ꯭ꯔꯤꯊꯤꯕꯤꯗ ꯀꯥꯏꯗꯩ ꯅꯨꯄꯥꯅꯕꯨ ꯅꯨꯄꯥꯅꯕꯨ ꯅꯨꯄꯤ ꯆꯦꯜꯂꯒ ꯅꯨꯄꯤ ꯌꯨꯝꯅ ꯂꯩ ꯍꯥꯏꯕ ꯏꯁ ꯄꯥꯎꯇꯥꯛꯁꯦ ꯑꯩꯅ ꯍꯦꯛ ꯄꯣꯛꯄꯗꯒꯤ ꯒꯤ ꯁꯉꯥꯏ ꯑꯦꯛꯁꯄ꯭ꯔꯦꯁ ꯗꯔꯣꯏ ꯀꯩꯗꯔꯣꯏ ꯁꯨꯛꯇꯥ ꯇꯥꯗ꯭ꯔꯤ
ꯑꯍꯥ ꯑꯗꯣ ꯍꯧꯖꯤꯛ ꯇꯥꯔꯦꯗꯅ
ꯌꯎ ꯏꯗꯣ ꯌꯎꯗꯣ ꯍꯥ ꯍꯥ ꯑꯗꯨ ꯌꯥꯗꯧ ꯃꯥꯟꯗꯦ ꯍꯥꯏꯕ ꯑꯩꯅ ꯍꯥꯏꯗꯤ
ꯌꯥ ꯍꯜꯂꯣ ꯍꯥꯏꯕ
ꯌꯥꯍꯟꯅꯕ ꯍꯣꯠꯅꯕꯗ ꯃꯇꯝ ꯀꯌꯥꯝ ꯆꯪꯒꯗ꯭ꯔꯥ ꯍꯥꯏꯌꯦ ꯅꯪ ꯈꯪꯕ꯭ꯔꯣ
ꯑꯁ ꯅꯪꯅ ꯌꯥꯔꯗꯤ ꯑꯗꯨꯝ ꯌꯥꯔꯦ ꯑꯗꯨꯕꯨ ꯅꯪꯒꯤ ꯐꯤꯔꯦꯞꯅꯤ
ꯎꯝ ꯑꯗꯨꯁꯨ ꯃꯇꯝ ꯂꯩꯒꯅꯤꯀꯣ
ꯎꯝ ꯃꯇꯝ ꯂꯩꯔꯤꯗ ꯑꯩꯈꯣꯏꯗꯤ
ꯃꯣꯝꯜ